ꯍꯂꯣ ꯇꯥꯔꯦ ꯇꯥꯔꯦ
ꯑꯣ ꯑꯣ ꯏꯃꯥꯟꯅꯕꯤ ꯑꯃ ꯍꯥꯏ ꯁ꯭ꯀꯨꯜ ꯀꯩꯗꯧꯔꯝꯃꯤꯅꯣ
ꯇꯨꯝꯃꯤꯌꯦ ꯅꯪꯗꯤ ꯀꯩꯗꯧꯔꯤꯒꯦ
ꯑꯩꯁꯦ ꯁꯨꯝ ꯍꯤꯞꯄꯒ ꯐꯣꯟ ꯌꯦꯡꯉꯝꯕꯅꯦ ꯑꯗꯨꯗ ꯇꯥꯎꯐꯝ ꯈꯪꯉꯛꯇꯕꯒꯤ ꯑꯁ ꯁꯨꯝ ꯚꯤꯗꯤꯑꯣ ꯁꯨꯝ ꯌꯦꯡꯁꯤꯜꯂꯛ ꯑꯁꯨ ꯃꯤꯠꯁꯦ ꯁꯨꯝ ꯆꯤꯛꯈꯠ ꯂꯛ ꯑꯕ ꯇꯧꯕꯐꯝ ꯈꯪꯗ꯭ꯔꯤ ꯁꯤꯗꯤ ꯅꯪꯉꯣꯟꯗ ꯑꯣꯏꯅ ꯀꯣꯜ ꯇꯧꯔꯒ ꯋꯥꯔꯤ ꯁꯥꯟꯅꯕꯅ ꯐꯗꯣꯏ ꯃꯥꯜꯂꯦꯅ ꯅꯪꯉꯣꯟꯗ ꯀꯣꯜ ꯇꯧꯔꯛꯏꯁꯤꯅꯦ ꯑꯩꯁꯨ
ꯎꯝ ꯑꯁꯦꯡꯕꯒꯤ ꯉꯣ ꯚꯤꯗꯤꯑꯣ ꯒꯨꯝꯕꯁꯦ ꯀꯨꯏꯅ ꯌꯦꯡꯉꯛꯑꯗꯤ ꯌꯦꯡꯉꯛꯑꯗꯤꯅꯦ ꯑꯩꯒꯤ ꯋꯥꯈꯜꯁꯦ ꯀꯩꯅꯣꯝ ꯇꯧꯔꯛꯄꯅꯦ ꯃꯤꯠꯁꯨ ꯀꯩꯅꯣꯝ ꯇꯧꯔꯛꯄꯅꯦ ꯑꯗꯒꯤ ꯏꯁꯥ ꯁꯤꯁꯨ ꯀꯩꯅꯣꯝ ꯇꯧꯕꯅꯦ ꯄꯨꯔꯥ ꯀꯔꯤ ꯍꯥꯏꯅꯤ ꯌꯥꯝ ꯆꯥꯛꯊꯦꯛꯄꯒꯤ ꯇꯥꯏꯞꯇ ꯇꯧꯔꯅꯤ ꯏꯁꯥꯁꯨ ꯁꯣꯟꯊꯔꯒꯅꯦ ꯌꯥꯝꯅ ꯈꯪꯗꯦ ꯏꯁꯥꯁꯦ ꯌꯥꯝ ꯁꯣꯟꯊꯕꯅꯦ ꯁꯨꯝ ꯁꯨꯝ ꯌꯦꯡ ꯃꯜꯂꯛ ꯑꯁꯨ ꯐꯣꯟ ꯀꯩ ꯀꯥꯁꯦ ꯁꯨꯝ ꯌꯦꯡ ꯃꯜ ꯂꯛꯑꯁꯨ ꯀꯩꯅꯣꯝ ꯇꯧꯕ ꯅꯦꯕ
ꯇꯧꯋꯦ ꯑꯗꯨꯅꯦ ꯍꯥꯏꯁꯦ ꯍꯥꯏꯗꯤꯅꯦ ꯑꯁ ꯑꯩꯁꯨ ꯍꯟꯗꯛꯁꯦ ꯍꯟꯗꯛꯀꯤ ꯑꯦꯛꯖꯥꯝ ꯃꯅꯨꯡꯗꯁꯨ ꯂꯦꯞꯇꯣꯞ ꯀꯩꯀꯩ ꯄꯥꯏꯕꯗꯣ ꯀꯥꯏꯗꯒꯤ ꯅꯣꯡꯉꯥꯟꯕꯩꯅꯣ ꯄꯥꯏꯔꯕꯅꯤꯅ ꯅꯨꯡꯗꯥꯡ ꯐꯥꯎ ꯄꯥꯏ ꯁꯜꯂꯛ ꯑꯕꯅꯤꯅ ꯍꯦꯛꯇ ꯃꯤꯠꯁꯦ ꯆꯤꯛꯄꯒ ꯀꯣꯛ ꯉꯥꯎꯕꯒ ꯄꯥꯗꯅ ꯑꯩꯁꯦ ꯍꯦꯛꯇ ꯈꯥꯡꯂꯥꯛ ꯉꯝꯃꯛꯇꯗꯅ ꯑꯩ ꯗꯣꯛꯇꯔꯗ ꯌꯦꯡ ꯆꯠꯂꯦ ꯌꯦꯡ ꯆꯠꯂꯀꯥꯟꯗꯕꯨꯗꯤ ꯌꯥꯝ ꯀꯟꯅꯗꯤ ꯁꯣꯛꯑꯝꯗꯦ ꯑꯗꯨꯏꯁꯨ ꯄ꯭ꯂꯁꯇꯗꯤ ꯁꯣꯛꯑꯝꯃꯦꯕꯀꯣ ꯑꯗꯣ ꯑꯩ ꯑꯥꯏꯁ ꯏꯁꯄꯦꯛ ꯎꯞꯄ ꯍꯥꯏꯗꯤ ꯀꯩꯅꯣ ꯏꯁꯄꯦꯛ ꯑꯃꯗꯨ ꯎꯞꯄꯣ ꯁꯃꯥꯏꯅ ꯃꯉꯥꯟꯗꯒꯤ ꯈꯔ ꯉꯥꯡ ꯊꯣꯛꯅꯕ ꯈꯣꯠꯅꯕꯅ ꯑꯗꯨꯖꯦ ꯑꯩꯁꯦ ꯏꯁꯄꯦꯛꯁꯦ ꯎꯞꯄꯁꯤꯗ ꯀꯣꯛꯁꯦ ꯉꯥꯎꯕꯖ ꯃꯣꯏꯅꯕꯨꯗꯤ ꯑꯍꯥꯟꯕ ꯎꯞꯄꯒꯤ ꯑꯗꯨꯃꯥꯏꯅ ꯀꯣꯛ ꯉꯥꯎꯅꯕꯅꯦ ꯈꯣꯠꯄꯅꯦ ꯍꯥꯏꯌꯦꯕ ꯑꯩ ꯍꯧꯖꯤꯛꯁꯨ ꯍꯩꯅꯗꯗꯅ ꯇꯕꯤ ꯂꯩꯔꯤꯕꯀꯣ ꯑꯗꯒꯤ ꯑꯥꯏꯗ꯭ꯔꯣꯞ ꯑꯃ ꯄꯤꯔꯛꯑꯦ ꯑꯥꯏꯗ꯭ꯔꯣꯞꯁꯤꯁꯨ ꯑꯃꯨꯛ ꯃꯣꯏꯅ ꯅꯨꯃꯤꯠ ꯃꯉꯥꯅꯤ ꯊꯥꯗꯧ ꯍꯥꯏ ꯅꯨꯃꯤꯠ ꯃꯉꯥꯅꯤ ꯊꯥꯗꯧ ꯍꯥꯏꯕ ꯄꯣꯠꯁꯦ ꯑꯩꯅ ꯇꯟꯗꯅꯅꯦ ꯑ ꯅꯣ ꯅꯨꯃꯤꯠ ꯃꯪꯉꯥ ꯑ ꯅꯨꯃꯤꯠ ꯃꯉꯥꯅꯤꯁꯤꯗ ꯅꯣꯡꯃꯗ ꯃꯔꯤꯔꯛ ꯃꯔꯤꯔꯛꯅꯦꯕ ꯊꯥꯗꯗꯣꯏꯖꯦ ꯃꯩ ꯊꯥꯗꯕ ꯇꯟꯗꯅ ꯊꯨꯝꯃꯝꯗꯥꯏ ꯈꯤꯇꯪ ꯊꯥꯗꯔꯕ ꯑꯩꯅ ꯇꯧꯋꯤ ꯄꯣꯠꯁꯦ ꯄꯔꯥ ꯅ ꯍꯥꯏꯔꯛꯄꯒꯩ ꯇꯧꯊꯣꯔꯛꯑꯦ ꯌꯥꯝ ꯆꯥꯟꯅꯗ꯭ꯔꯦꯕ ꯑꯩꯅ ꯇꯟꯕꯒꯤ ꯑꯩꯁꯨ ꯑꯩ ꯁꯤꯒꯨꯝꯕ ꯍꯥꯏꯗꯤ ꯍꯤꯗꯥꯛ ꯊꯛꯑꯒꯦ ꯇꯩꯕꯁꯦ ꯑꯩꯉꯣꯟꯗ ꯑꯣꯏꯅ ꯌꯥꯝ ꯇꯟꯕꯗꯣ ꯗꯣꯛꯇꯔ ꯑꯩꯅ ꯐꯅ ꯅꯥꯔꯒ ꯗꯣꯛꯇꯔ ꯆꯠꯄꯁꯤꯅꯦꯕ ꯑꯩꯅ ꯇꯜꯂꯤꯁꯦ ꯑꯗꯨꯗꯩ ꯑꯩ ꯇꯟꯗꯅ ꯎꯝ ꯁꯨꯃꯥꯏꯅ ꯁꯨꯝ ꯂꯩꯔꯦ ꯍꯧꯖꯤꯛꯁꯨ ꯃꯤꯠꯁꯤ ꯆꯤꯈꯠꯂꯦꯕ ꯑꯗꯤ ꯐꯣꯟꯗ ꯌꯦꯡꯃꯜꯂꯛꯄꯒꯤ ꯑꯁ ꯅꯪꯒ ꯋꯥꯔꯤ ꯁꯥꯟꯅꯔꯒ ꯈꯔ ꯐꯗꯧ ꯃꯥꯜꯂꯦꯅ ꯅꯪꯉꯣꯟꯗ ꯀꯣꯜ ꯇꯧꯔꯛꯏꯁꯤ
ꯎꯝ ꯏꯃꯥꯗꯨꯗꯤ ꯅꯪꯁꯦ ꯌꯥꯝ ꯊꯤꯅ ꯀꯟꯅ ꯍꯣꯠꯅꯔꯕꯖꯥꯠꯅꯤꯅꯦ ꯍꯧꯖꯤꯛꯀꯤ ꯀꯔꯤꯒꯤ ꯄꯔꯥꯁꯤꯡꯗꯣ ꯄꯤꯅꯅꯕ ꯑꯁ ꯑꯩꯈꯣꯏꯗꯤ ꯁꯨꯛꯌꯦꯡꯕꯨ ꯌꯦꯡꯗꯦ ꯃꯐꯝꯗꯨꯗ ꯂꯥꯛꯑꯒ ꯈꯔ ꯌꯦꯡꯉꯤꯗꯣ ꯂꯣꯏꯔꯦ ꯑꯩꯈꯣꯏꯗꯤ ꯀꯔꯤꯝꯇ ꯁꯦꯝ ꯁꯥꯗꯕꯤ ꯄꯨꯔꯥ ꯖꯦꯔꯣꯗ ꯂꯥꯛꯏꯅꯦ ꯑꯗ ꯑꯗꯨꯅꯅꯦ ꯑ ꯑꯝ ꯑꯣꯖꯥ ꯃꯌꯥꯝꯒꯤ ꯃꯃꯥꯡꯗ ꯂꯦꯞꯄꯗ ꯒ꯭ꯌꯥꯟ ꯃꯦꯟ ꯇꯥꯇꯕꯤ ꯃꯣꯏꯒ ꯌꯦꯡꯅꯔꯒꯅ ꯍꯦꯟꯅ ꯕꯔꯝ ꯆꯠꯂꯦꯅꯅꯦ ꯌꯦꯡꯗꯕꯤꯅꯦ ꯑꯩꯅ ꯇꯧꯔꯤꯗꯣ ꯒ꯭ꯌꯥꯟ ꯃꯦꯟ ꯑꯝꯇ ꯇꯥꯗꯦ ꯑꯗꯨꯗꯤ ꯅꯪꯗꯤ ꯃꯤꯠꯀ ꯁꯣꯛꯀꯩ ꯄꯥꯏꯔꯤꯖꯤꯗꯤ ꯐꯠ ꯍꯣꯠꯅꯔꯕꯖꯥꯠꯅꯤꯅꯦ
ꯑꯗꯨꯗꯤ ꯑꯩ ꯄꯥꯕ ꯅꯠꯇꯦꯍꯦ ꯑꯩꯒꯤ ꯆꯦ ꯂꯣꯏꯁꯤꯟꯅꯕꯒꯤꯗꯃꯛꯇ ꯑꯩ ꯁꯨꯝ ꯊꯤꯕ ꯈꯣꯠꯄ ꯇꯧꯕꯗꯣ ꯑꯗꯨꯗꯤ ꯄꯥꯕꯗꯨꯗꯤ ꯑꯩꯁꯨ ꯄꯥ ꯑ ꯍꯥꯏꯗꯤ ꯂꯥꯛꯑꯝꯗꯥꯏꯗ ꯍꯌꯦꯡꯅꯦ ꯍꯥꯏꯔꯀꯥꯟꯗ ꯄꯨꯡꯈꯥꯏꯃꯨꯛ ꯌꯦꯡꯉꯦ ꯑꯗꯒꯤ ꯅꯣꯡꯉꯥꯜꯂ ꯐꯦꯠ ꯌꯦꯡꯉꯦ ꯑꯗꯨ ꯃꯉꯥꯏꯔꯦ ꯑꯗꯣ ꯂꯥꯛꯑꯀꯥꯟꯗꯁꯨ ꯃꯐꯝꯗꯨꯗꯁꯨ ꯑꯩ ꯀꯦꯝ ꯌꯦꯡꯗ꯭ꯔꯦꯕ ꯀꯩꯒꯤꯅꯣ ꯀꯥꯟꯗ ꯃꯤ ꯃꯌꯥꯝ ꯍꯪꯅꯕꯗꯨ ꯎꯕꯗ ꯑꯩꯉꯣꯟꯗ ꯃꯤꯍꯨꯟ ꯆꯣꯡꯕ ꯍꯦꯟꯒꯠꯂꯦꯕ ꯑꯗꯩ ꯄꯥꯔꯨꯔꯒꯁꯨ ꯍꯦꯟꯅ ꯑꯁ ꯀꯔꯤꯕꯨ ꯍꯪꯉꯛꯇꯣꯏꯅꯣ ꯁꯤꯖ ꯀꯔ ꯖꯒꯥꯗ ꯍꯪꯉꯛꯇꯣꯏꯅꯣ ꯈꯪꯗꯕꯤꯗꯣ ꯑꯗꯨ ꯇꯟ ꯇꯅ ꯑꯗꯨꯃꯗꯤ ꯑꯩ ꯁꯨ ꯌꯦꯡꯒꯤꯗꯕꯅꯦ ꯑꯗꯨ ꯇꯥꯔꯒ ꯑꯩꯁꯨ ꯀꯩꯁꯨ ꯊꯋꯡꯒꯤ ꯂꯥꯛꯈꯤꯗꯦꯕ ꯑꯗꯣ ꯑꯩꯗꯤ ꯍꯌꯦꯡꯅꯤ ꯍꯥꯏꯕ ꯀꯥꯟꯗꯨꯗꯁꯨ ꯑꯩꯅ ꯎꯠꯀꯗꯕ ꯄꯣꯠꯇꯣ ꯁꯣꯏꯔꯤꯅꯦꯕ ꯁꯣꯏꯕ ꯄꯣꯠꯇꯣ ꯑꯥ ꯑꯁ ꯈꯪꯗꯦ ꯑꯩ ꯀꯃꯥꯏꯅ ꯇꯧꯗꯣꯏꯅꯣ ꯔꯤꯃꯨꯚꯔꯅꯁꯨ ꯑꯩꯒꯤ ꯏꯆꯦꯗꯨ ꯄꯛꯀꯥꯗ ꯀꯛꯊꯠꯈ꯭ꯔꯕꯅꯦ ꯍꯥꯏꯅ ꯁꯣꯏꯔꯝꯕꯒꯤ ꯑꯗꯨ ꯈꯪꯗꯦ ꯑꯗꯨꯝ ꯍꯟꯗꯛ ꯑꯦꯛꯖꯥꯝ ꯍꯥꯏꯗꯣꯛꯑꯀꯥꯟ ꯈꯪꯉꯅꯤ
ꯑꯩꯈꯣꯏꯁꯦ ꯃꯃꯥꯡ ꯃꯃꯥꯡꯒꯤ ꯄꯩꯈꯥꯒꯤꯐꯧ ꯄꯤꯔꯛꯇ꯭ꯔꯤ ꯍꯟꯗꯛꯀꯤꯐꯧ ꯍꯟꯗꯛꯁꯤꯅ ꯀꯔꯝ ꯀꯥꯟꯗ ꯍꯥꯏꯗꯣꯔꯛꯇꯣꯏꯅꯣꯁꯨ ꯈꯪꯗꯦ ꯇꯧꯔꯤꯁꯦ ꯑꯗꯨꯗꯣ ꯇꯞ ꯇꯥꯅꯁꯨ ꯇꯧꯍꯜꯂꯒ ꯌꯦꯡꯉꯨꯅ ꯍꯧꯖꯤꯛꯅ ꯀꯥꯡ ꯈꯥꯗ ꯂꯣꯏ ꯇꯥꯔ ꯂꯩꯔꯦ ꯃꯉꯥ ꯇꯔꯨꯛ ꯃꯔꯤꯒ ꯃꯉꯥꯒ ꯇꯧꯍꯜꯂꯦ ꯑꯃꯈꯛꯇꯪ ꯇꯧꯔ ꯌꯥꯔ ꯄꯣꯛꯄꯗꯨꯅ ꯃꯔꯤꯒ ꯇꯧꯍꯟꯗꯅ ꯄꯩꯁꯥꯁꯦ ꯇꯞ ꯇꯥꯅ ꯆꯪꯍꯜꯂ ꯂꯣꯏꯅ ꯃꯥꯡꯍꯜꯂꯦ ꯍꯥꯏꯕ
ꯍꯣꯏ ꯑꯗꯨꯗꯨꯅ ꯑꯩꯈꯣꯏꯅꯌꯥꯝ ꯇꯧꯈ꯭ꯔꯗꯤ ꯑꯃꯨꯛ ꯍꯣꯡꯕ ꯉꯝꯈ꯭ꯔꯗꯤ ꯐꯕꯀꯣ ꯑꯣ ꯏꯗꯕꯅꯤꯅ ꯗꯨ ꯄꯩꯁꯥ ꯅꯨꯡꯁꯥ ꯑꯩꯈꯣꯏꯁꯨ ꯁꯥꯇ꯭ꯔꯅꯤꯅ ꯊꯣꯛꯄ ꯅꯠꯇꯕ ꯀꯝꯄꯅꯤꯅ ꯄꯩꯁꯥꯁꯨ ꯃꯌꯥꯝ ꯆꯪꯉ ꯆꯪꯉꯒ ꯇꯧꯔꯄ ꯄꯣꯠ ꯑꯣꯏꯕꯅꯤꯅꯀꯣ
ꯎꯝ ꯑꯗꯨꯅꯦ ꯃꯣꯏꯁꯤꯅ ꯍꯦꯛꯇ ꯑꯦ ꯐꯣꯡꯗꯣꯏ ꯑꯣꯏꯔꯒꯅ ꯐꯖꯅ ꯅꯟꯅ ꯊꯋꯥꯏ ꯆꯪꯅ ꯅꯪꯒꯤ ꯁꯤꯃ ꯂꯣꯏꯁꯤꯜꯂꯣ ꯈꯣꯠꯆꯜꯂꯣ ꯍꯥꯏꯕꯁꯨ ꯅꯠꯇꯦ ꯍꯥꯏꯕ ꯍꯦꯛꯇ ꯁꯨꯅꯝ ꯁꯥꯁꯟꯗ ꯆꯠ ꯂꯅꯥ ꯅꯝꯐꯨꯗ ꯇꯧꯁꯜꯂꯦ ꯑꯩꯈꯣꯏꯒꯤꯗꯤ ꯕꯦꯝꯃ ꯑꯣꯖꯥꯅꯒ ꯀꯔꯤꯝꯇ ꯌꯦꯡꯕꯤꯕꯠ ꯇꯧꯔꯦ ꯑꯗꯨꯒ ꯍꯪꯕ ꯀꯥꯟꯗꯅ ꯃꯥꯅ ꯌꯦꯡꯕꯒꯤ ꯇꯥꯏꯞꯇ ꯇꯧꯔꯦ ꯀꯩꯝꯇꯁꯨ ꯇꯧꯔꯛꯇꯦ ꯌꯦꯡꯉꯨꯅꯦ ꯄꯨꯔꯥ ꯐ꯭ꯂꯣꯞꯅꯤ ꯇꯧꯔꯦ
ꯅꯪꯒꯤ ꯅꯨꯃꯤꯠꯇꯨꯗ ꯎꯠꯈꯤꯕꯗꯨꯣ ꯌꯥꯝ ꯐꯖꯩꯩꯅ ꯍꯥꯏꯗꯤ ꯊꯤꯈꯤꯗ ꯀꯩꯁꯨ ꯑꯗꯨꯗ ꯑꯗꯨꯝ ꯅꯪ ꯑꯗꯨꯝ ꯍꯥꯏꯗꯤ ꯃꯥ ꯀꯩꯁꯨ ꯅꯦꯝꯅ ꯐꯪꯉꯣꯕꯀꯣ ꯅꯨꯃꯤꯠ ꯇꯨꯗ ꯍꯥꯏꯔꯗꯤ ꯅꯪ ꯌꯥꯝ ꯊꯤ ꯏꯕ ꯈꯣꯠꯄ ꯑꯗꯒꯤ ꯅꯪ ꯎꯠꯂꯤꯕ ꯄ꯭ꯔꯖꯦꯟꯇꯦꯁꯟꯁꯨ ꯐꯖꯗꯕꯗꯤ ꯑꯣꯏꯈꯤꯗꯦꯕ
ꯎꯝ
ꯑꯗꯣ ꯅꯪꯗꯤ ꯍꯩ ꯔꯥꯒ ꯆꯥꯟꯗ꯭ꯔꯣ
ꯆꯥꯗꯦꯗ ꯍꯩꯔꯀꯥꯟꯗ ꯑꯝꯇꯕꯨ ꯂꯩꯗꯦ ꯑꯁꯨꯛ ꯇꯥꯡꯉ ꯀꯥꯟꯁꯤꯗ ꯀꯔꯤꯒꯤ ꯍꯩꯔꯥꯅꯣ
ꯀꯩꯅꯣ ꯅꯣꯏ ꯌꯨꯝꯗ ꯍꯩ ꯔꯥ ꯑꯝꯇ ꯊꯥꯗ꯭ꯔꯣ ꯍꯥꯏꯁꯤꯕ
ꯁꯤꯗꯗꯤ ꯑꯇ ꯍꯧꯗꯤꯌꯦ ꯁꯤꯗꯗꯤ ꯀꯔꯤꯝꯇ ꯍꯧꯗꯦ ꯀꯔꯤꯝꯇ ꯆꯠꯊꯣꯛꯐꯝ ꯀꯔꯤꯝꯇ ꯂꯩꯇꯦ ꯅꯨꯡꯁꯤꯠ ꯅꯨꯡꯁꯥꯐꯧ ꯐꯪꯗꯦ ꯀꯔꯤꯝꯇ
ꯑꯁ ꯈꯔꯗꯅ ꯍꯥꯏꯗꯤ ꯑꯗꯨꯗ ꯑꯗꯨꯝ ꯂꯩꯔꯗꯕꯩꯗꯤ ꯈꯪꯗꯦ ꯑꯗꯨꯝ ꯃꯔꯛ ꯃꯔꯛꯇ ꯂꯩꯗꯕ ꯑꯣꯏ ꯇꯥꯔꯗꯤ ꯑꯗꯨꯝ ꯎ ꯆꯥꯔ ꯀꯩ ꯀꯩ ꯊꯥꯖꯅ ꯈꯣꯠꯇꯅ ꯂꯩ ꯈ ꯈꯔ ꯊꯥꯖꯤꯜꯂꯨꯅꯦ ꯍꯥꯏꯗꯤ ꯁꯨꯝ ꯌꯥꯛꯍꯧꯔꯛꯄꯗꯒ ꯂꯩꯅꯒ ꯁꯥꯠꯂꯒ ꯏꯁꯥꯅ ꯊꯥꯖꯕ ꯂꯩꯒ ꯁꯥꯠꯂꯒ ꯂꯩꯔꯝꯕꯁꯦ ꯌꯥꯝ ꯊꯤ ꯍꯔꯥꯎꯕꯅꯦꯕ
ꯑꯗꯣ ꯑꯩꯈꯣꯏꯗꯤꯅꯦ ꯎꯝ ꯂꯩ ꯅꯨꯡꯁꯥꯁꯦ ꯐꯪꯗꯕꯅꯤꯅꯅꯦ ꯂꯩꯁꯦ ꯁꯤ ꯍꯥꯏꯕ ꯃꯅꯨꯡꯗ ꯄꯥꯟꯕ ꯂꯩꯒꯤꯗꯤ ꯌꯥꯝ ꯐꯩꯌꯦꯕ ꯈꯪꯕ꯭ꯔꯥ ꯃꯄꯥꯟꯗ ꯅꯨꯡꯁꯥꯒꯨꯝꯕ ꯆꯥꯒꯗꯕ ꯂꯩꯁꯤꯗꯤꯅꯦ ꯍꯦꯛ ꯇꯅꯦ ꯁꯤ ꯍꯥꯏꯕ ꯅꯨꯡꯁꯥꯁꯦ ꯋꯥꯠꯂꯛꯄꯗꯒꯤ ꯎꯔꯨꯝꯅ ꯍꯦꯟꯖꯜꯂꯛꯄꯗꯒꯤ
ꯑꯗꯨꯕꯨꯗꯤ ꯆꯨꯝꯃꯦ ꯍꯥꯏꯗꯤ ꯎꯔꯨꯝꯗ ꯊꯥꯕ ꯌꯥꯕ ꯈꯔ ꯊꯥꯖꯤꯜꯂꯣ ꯑꯗꯨꯗꯤ ꯁꯨꯡꯐꯪꯉꯦ ꯐꯪꯗꯕ꯭ꯔꯕ ꯅꯨꯡꯁꯥꯁꯦ
ꯐꯪꯗꯦꯌꯦ ꯃꯇꯦꯛ ꯑꯃꯈꯛꯇꯅꯦ ꯑꯗꯨꯗꯨꯅꯦ ꯑꯩꯈꯣꯏꯒꯤ ꯅꯨꯡꯁꯥꯁꯦ ꯐꯪꯗ꯭ꯔꯕꯅꯤꯅ ꯑꯩꯈꯣꯏꯒꯤ ꯂꯩꯒꯤ ꯃꯈꯣꯡꯁꯤꯗ ꯇꯤꯟꯒꯨꯝꯕ ꯆꯪꯉꯛꯑ ꯈꯣꯠꯂꯛꯑꯒ ꯌꯥꯗꯦꯕ ꯑꯗꯨꯅ ꯃꯅꯨꯡꯗ ꯅꯨꯡꯁꯥ ꯐꯪꯗꯕ ꯂꯩꯁꯤꯡꯁꯤꯗꯤ ꯐꯖꯅꯅ ꯍꯧꯖꯤꯛ ꯊꯥꯔꯤꯁꯤꯡꯁꯦ ꯑꯩꯅ ꯁꯦꯕꯥ ꯈꯔ ꯇꯧꯕꯤꯕꯅꯤꯅ ꯂꯣꯏꯅ ꯐꯖꯅ ꯍꯥꯟꯅ ꯍꯧꯋꯦꯕ
ꯑꯗꯨꯅꯦ ꯑꯩꯅꯁꯨ ꯂꯩ ꯈꯔ ꯊꯥꯖꯕꯅꯦ ꯊꯥꯕꯁꯦ ꯐꯖꯅꯁꯨꯨꯇꯣꯟ ꯇꯧꯕꯤꯗꯕꯒꯤ ꯁꯤ ꯂꯩꯔꯕꯅꯤꯅ ꯁꯒꯔꯤ ꯆꯥꯔ ꯑꯃ ꯊꯥꯖꯕꯅꯦ ꯊꯧꯏ ꯆꯥꯔꯗꯨꯅ ꯐꯖꯅ ꯆꯥꯎꯋꯦꯅ ꯈꯜꯂ ꯍꯔꯥꯎꯖꯔꯨꯔꯦ ꯑꯗꯨꯒ ꯍꯟꯗꯛ ꯈꯔ ꯐꯖꯅ ꯌꯦꯡꯕꯤꯍꯧꯗ꯭ꯔꯦꯕ ꯅꯨ ꯅꯤꯅꯤ ꯍꯨꯝꯅꯤ ꯏꯁꯤꯡ ꯆꯥꯔꯨꯗꯕꯗ ꯄꯨꯡ ꯀꯪ ꯀꯪꯉ ꯂꯩꯔꯝꯃꯦ
ꯅꯪꯒ ꯂꯩꯃꯤꯟꯅꯕꯗꯨꯗ ꯆꯥꯏꯌꯣꯅ ꯍꯥꯏꯒꯦꯗꯤ ꯍꯥꯏꯗꯦ
ꯑꯣ ꯑꯩꯁꯦ ꯃꯉꯣꯟꯗ ꯁꯤꯟꯅꯔꯝꯗ꯭ꯔꯕ ꯑꯗꯨꯗꯒꯤ ꯂꯩꯗ ꯄꯨꯡ ꯏꯀꯪ ꯀꯪꯉ ꯂꯩꯔꯝꯃꯦ ꯑꯗꯨꯅ ꯌꯥꯗ꯭ꯔꯦ ꯁꯧꯒ꯭ꯔꯤꯗꯣ ꯑꯇꯩ ꯑꯇꯩꯕꯨꯗꯤ ꯍꯤꯡꯉꯤ ꯑꯗꯨꯒ ꯑꯇꯣꯞꯄ ꯂꯩꯆꯥꯥꯔ ꯑꯩꯅ ꯊꯥꯖꯕ ꯑꯥꯗꯨꯒꯨꯂꯥꯞꯁꯨ ꯁꯤ ꯂꯩꯔꯝꯃꯦꯕ
ꯎꯝ
ꯑꯩꯅ ꯄꯥꯉꯁꯤꯅ ꯑꯃꯨꯛ ꯃꯁꯥꯗꯣ ꯊꯦꯛꯑ ꯊꯥꯕ ꯄꯣꯠꯇꯣ
ꯎꯝ
ꯎꯝ ꯃꯔꯨꯝꯗ ꯊꯥ ꯍꯥꯏꯗꯤ ꯅꯨꯃꯤꯠꯅꯤ ꯅꯨꯃꯤꯠ ꯈꯔꯅꯤꯗꯤ ꯃꯔꯨꯝꯗ ꯊꯝꯕꯤꯒꯗꯕ ꯄꯣꯠꯅꯦꯕ ꯑꯩ ꯅꯨꯡꯁꯥꯁꯦ ꯇꯞ ꯄꯨꯊꯣꯛꯑꯒ ꯐꯧꯔꯕꯅꯤ ꯍꯧꯖꯤꯛꯀꯥꯟꯁꯦ ꯍꯥꯏꯗꯤ ꯅꯨꯡꯁꯥꯥꯁꯦ ꯀꯟꯅ ꯁꯥꯕ ꯑꯣꯏꯗꯅ ꯅꯣꯡꯁꯨ ꯀꯟꯅ ꯆꯨꯅꯩꯗꯅ ꯆꯨꯕꯣ ꯑꯗꯨꯃꯥꯏꯅ ꯑꯣꯏꯕꯅꯤ ꯄꯣꯏꯕꯅꯤꯅ ꯍꯥꯏꯗꯤ ꯍꯥꯏꯗꯤ ꯑꯩ ꯏꯁꯥꯁꯦ ꯒ꯭ꯌꯥꯟ ꯃꯦꯟ ꯇꯥꯗꯕꯅꯤꯅ ꯍꯥꯏ ꯃꯅꯨꯡꯗ ꯊꯝꯖꯔꯝꯃꯗꯤ ꯐꯗꯧꯕ ꯑꯩꯗꯣ ꯄꯥꯟ ꯊꯝꯃꯨꯔꯃꯤꯅ ꯀꯪ ꯀꯪꯉ ꯂꯩꯔꯝꯃꯦ ꯑꯗꯨꯁꯨ ꯑꯗꯣ ꯑꯩꯅ ꯑꯩꯅ ꯑꯅꯧꯕ ꯆꯥꯔ ꯑꯃꯨꯛ ꯂꯧꯔꯒ ꯊꯥꯁꯤꯔꯅ ꯈꯜꯂꯤꯅꯦ ꯑꯩꯗꯣ ꯑꯗꯨ ꯈꯔ ꯂꯩꯔꯒ ꯑꯣꯏꯅ ꯊꯥꯔꯒꯦ ꯇꯧꯕꯅꯦ ꯑꯗ ꯒꯝꯂꯥꯁꯨ ꯂꯩꯇ꯭ꯔꯦꯕ ꯑꯔꯩꯔꯤꯕ ꯒꯝꯂꯥꯗꯨꯗꯣ ꯊꯥꯖꯤꯟꯕꯗꯨꯗꯤ ꯂꯩꯅ ꯆꯥꯔꯀꯥꯟꯗ ꯀ꯭ꯔꯤꯀ ꯏꯟꯁꯤꯟꯅꯕꯗꯣ ꯑꯣꯏꯔꯦꯕ ꯆꯥꯔꯁ ꯁꯟꯗꯣꯛꯇ꯭ꯔꯤꯕ ꯑꯩꯗꯣ ꯑꯗꯨꯒꯤ ꯑꯗꯨꯃꯥꯏꯅ ꯈꯜꯂꯤꯅꯦ
ꯁ ꯑꯗꯨꯗ ꯄꯥꯟꯕ ꯍꯩꯅꯧ
ꯑꯥ ꯍꯩꯅꯧꯗꯤ ꯃꯔꯥꯡ ꯀꯥꯏꯔꯦ ꯑꯗꯨꯒ ꯆꯥꯅꯤꯡꯗꯕꯗ ꯉꯥꯏꯔ ꯍꯥꯏꯗꯤ ꯏꯊꯟꯗ ꯈꯛ ꯆꯥꯕꯗꯨꯗꯤ ꯕꯤꯠ ꯂꯩꯇꯦꯕ ꯍꯩꯅꯧ ꯆꯥꯕꯗꯣ ꯑꯗꯨ ꯅꯣꯏ ꯂꯥꯛꯑꯗꯤ ꯅꯣꯏ ꯆꯥꯃꯤꯟꯅ ꯌꯥꯏꯗꯅ ꯑꯗꯨ ꯍꯩꯅꯧꯗꯤ ꯏꯊꯟꯠ ꯆꯥꯕ ꯕꯤꯠ ꯂꯩꯇꯦ ꯏꯊꯟꯗ ꯍꯩ ꯆꯥꯕ ꯉꯝꯕꯗꯣ ꯕꯨꯑꯣꯏꯗꯦ
ꯑꯣ ꯃꯨꯟꯁꯨ ꯂꯣꯏ ꯃꯨꯜꯂꯝꯃꯅꯤꯌꯦ
ꯈꯪꯗꯦ ꯃꯨꯜꯂꯤꯔꯥ ꯃꯨꯟꯗꯤꯔꯥꯗꯤ ꯑꯁꯪꯕ ꯑꯃ ꯂꯩꯔꯝꯃꯦ ꯁꯤꯗ ꯑꯩꯅ ꯃꯆꯥ ꯈꯔ ꯁꯦꯟꯇꯛ ꯇꯧꯋꯦ ꯑꯗꯨꯅ ꯏꯊꯟꯗ ꯆꯥꯕꯗꯨꯗꯤ ꯅꯨꯡꯉꯥꯏꯇꯦꯅ ꯍꯨꯟꯗꯣꯛꯈ꯭ꯔꯦ ꯑꯗꯨꯗꯨꯗꯤ ꯅꯣꯏ ꯂꯥꯛꯑꯀꯥꯟꯗ ꯍꯦꯛꯑ ꯆꯥꯈꯧ ꯉꯥꯏꯔꯦ ꯏꯊꯟꯗꯗꯤ ꯑꯩꯁꯨ ꯍꯩ ꯆꯥꯕꯗ ꯇꯜꯂꯦ ꯆꯥꯖꯦ ꯂꯥꯛꯑꯣ
ꯑꯗꯒꯤ ꯈꯔ ꯆꯪꯉꯒ ꯃꯤ ꯃꯌꯥꯝ ꯂꯩꯐꯝꯒꯤ ꯑꯃ ꯍꯥꯏꯕꯗꯣ ꯈꯔ ꯆꯪꯉꯒ ꯎ ꯋꯥꯟ ꯍꯥꯏꯕ꯭ꯔꯥ ꯀꯩꯅꯣ
ꯀꯝꯃꯨꯇꯤ ꯍꯣꯜꯂꯣ
ꯅꯠꯇꯦ ꯑꯗꯨ ꯇꯝꯅꯩ ꯍꯥꯏꯒꯨꯝ ꯍꯥꯏꯅꯦ
ꯑꯣ ꯍꯣꯏ ꯑꯗꯨꯃꯥꯏꯅ ꯍꯥꯏꯅ ꯑꯗꯨ ꯆꯞ ꯆꯥꯕꯁꯤ- ꯈꯪꯗꯦ ꯑꯗꯨꯃꯥꯏꯅꯗꯤ ꯍꯥꯏꯐꯦꯠ ꯍꯣꯏ ꯍꯥꯏꯅꯕꯅꯦ ꯍꯥꯏꯕꯕꯨꯗꯤ ꯑꯩꯈꯣꯏ ꯅꯥꯍꯋꯥꯏ- ꯀꯥꯟꯗꯁꯨ ꯌꯥꯝꯅ ꯀꯤꯔꯛꯄ ꯃꯐꯝꯅꯦꯕ ꯑꯗꯨꯗꯣ ꯍꯥꯏꯅꯕꯗꯤ ꯑꯗꯨꯃꯥꯏꯅ ꯇꯧꯋꯦ ꯈꯣꯠꯂꯦ ꯀꯥꯏꯅ ꯍꯧꯖꯤꯛꯇꯤ ꯇꯥꯕꯨ ꯇꯥꯈꯤꯗ꯭ꯔꯦ ꯃꯔꯛ ꯑꯃ ꯑꯩꯈꯣꯏꯅ ꯀꯩꯅꯣ ꯇꯧꯔꯤ ꯃꯅꯨꯡꯗꯗꯤ ꯂꯥꯛꯄ ꯀꯨꯏꯗꯔꯤꯉꯩꯗꯗꯤ ꯇꯥꯔꯝꯃꯦꯕ
ꯑꯣ ꯑꯗꯨꯕꯨ ꯑꯗꯨꯕꯨ ꯍꯥꯟ ꯍꯥꯟꯅꯗꯤ ꯃꯤ ꯂꯩꯇꯕ꯭ꯔꯕ
ꯂꯩꯌꯦ ꯂꯩꯕꯗꯤ ꯑꯗꯨꯁꯨ ꯂꯩꯔꯒꯁꯨ ꯑꯗꯨꯃꯥꯏꯅ ꯍꯥꯏꯅꯕꯅꯦꯕ ꯍꯥꯏꯕꯗꯤ ꯃꯤꯗꯤꯗꯨꯝ ꯂꯩꯕꯅꯦ ꯂꯩ ꯂꯩꯇꯕꯗꯤ ꯑꯣꯏꯗꯕꯅꯦꯕ ꯍꯥꯟꯅꯗꯒꯤꯁꯨ
ꯎꯝ
ꯈꯪꯗꯦꯗ ꯃꯥꯏ ꯍꯥꯏꯌꯦ ꯑꯗꯣ ꯑꯩ ꯆꯠ ꯆꯥꯕꯗꯤ ꯈꯪꯗꯦ
ꯑꯣꯍ
ꯑꯗꯨꯒ ꯅꯦ ꯑꯩꯅ ꯅꯪꯉꯣꯟꯗ ꯀꯣꯜ ꯇꯧꯔꯛꯏꯁꯦ ꯁꯤꯈꯛꯀꯤꯁꯨ ꯅꯠꯇꯅꯅꯦ ꯍꯥꯏꯗꯤ ꯀꯥꯡꯁꯦ ꯀꯨꯏꯗ꯭ꯔꯦꯗꯅ ꯃꯊꯪ ꯊꯥ ꯑꯣꯏꯔꯝꯅꯤꯕ ꯀꯥꯡꯁꯦ ꯑꯗꯨꯅ ꯁꯨꯝ ꯀꯣꯏꯕꯒ ꯆꯠꯅꯤꯡꯗ꯭ꯔꯣ ꯅꯪ
ꯆꯠꯅꯤꯡꯉꯦ ꯀꯗꯥꯥꯏꯗꯕꯨ ꯆꯠꯂꯨꯗꯣꯏꯅꯣ ꯈꯪꯗꯦ ꯀꯥꯡꯁꯦ ꯆꯠꯅꯤꯡꯉꯦ ꯍꯧꯖꯤꯛ ꯍꯧꯖꯤꯛꯀꯥꯟ ꯃꯤ ꯑꯥ ꯒꯟ ꯂꯩ ꯁꯥꯠꯄꯤ ꯃꯐꯝꯗꯗ ꯃꯤ ꯃꯌꯥꯝꯁꯦ ꯆꯠꯅꯩꯌꯦ ꯑꯩꯈꯣꯏꯗꯤ ꯂꯩ ꯁꯥꯠꯄꯤ ꯃꯐꯝ ꯈꯨꯗꯤꯡꯃꯛꯇꯁꯨ ꯑꯝꯇ ꯌꯥꯍꯧꯗꯦ ꯀꯔꯤꯝꯇ ꯌꯥꯍꯧꯗꯦ ꯃꯐꯝ ꯃꯐꯝ ꯈꯨꯗꯤꯡꯒꯤ ꯃꯤꯅ ꯆꯠꯅꯕꯖꯤꯡ ꯑꯝ ꯑꯝꯇ ꯌꯧꯍꯧꯗꯦ ꯀꯔꯤ ꯅꯨꯃꯤꯠꯇꯅꯣ
ꯅꯨꯃꯤꯠꯇꯤ ꯆꯞ ꯆꯥꯕ ꯈꯪꯗꯦ ꯃꯊꯪ ꯑꯩꯅ ꯍꯪꯕ ꯀꯥꯟꯗ ꯃꯊꯪ ꯊꯥꯗ ꯇꯥꯏ ꯍꯥꯏꯕꯀꯣ ꯑꯗꯨꯗ ꯑꯩ ꯈꯟꯂꯤꯁꯦ ꯑꯩꯈꯣꯏ ꯀꯥꯡꯒꯨ ꯇꯣ ꯆꯥꯛꯁꯨ ꯑꯝꯇ ꯆꯥꯅꯍꯧꯗꯔꯦ ꯑꯗꯨꯅ ꯀꯥꯡ ꯃꯇꯝꯗꯗꯤ ꯈꯦꯆ꯭ꯔꯤ ꯆꯥꯅ ꯖꯦꯔꯥ ꯀꯣꯏ ꯆꯠꯄ ꯑꯣꯏꯅ ꯊꯝꯅꯥꯗ ꯒ ꯍꯥꯞꯄꯒ ꯑꯗꯨꯗꯒꯤ ꯊꯝꯕꯥꯜ ꯉꯛꯇꯣ ꯊꯝꯆꯦꯠꯀꯇꯣ ꯅꯪ ꯍꯦꯡꯅꯤꯡꯗ꯭ꯔꯣ ꯊꯝꯕꯥꯜ ꯑꯃ ꯄꯥꯏꯔꯒ ꯐꯣꯇꯣꯒꯥꯁꯦ ꯀꯥꯞꯅꯤꯡꯗ꯭ꯔꯣ
ꯀꯞꯅꯤꯡꯉꯦ ꯍꯧꯖꯤꯛꯀꯥꯟꯒꯤ ꯆꯠꯅꯕꯤꯅꯦ ꯑꯃꯠꯇ ꯆꯠꯇꯦ
ꯑꯗꯣ ꯑꯩꯈꯣꯏ ꯏꯃꯥꯟꯅꯕꯤ ꯑꯃꯗꯣ ꯈꯔ ꯋꯥꯡꯕꯤꯗꯣ ꯈꯔ ꯅꯣꯏꯕꯤꯗꯣ ꯑꯗꯨ ꯃꯥꯁꯨ ꯆꯠꯅꯤꯡꯉꯦ ꯀꯣꯠꯂꯦ ꯆꯠꯁꯦ ꯈꯣꯠꯁꯦ ꯌꯥꯝ ꯍꯥꯏꯔꯝꯕꯅꯦꯕ ꯃꯥꯗꯣ ꯁꯨꯝ ꯇꯨꯃꯤꯟ ꯂꯩꯁꯟꯕꯗꯣ ꯕꯪ ꯆꯨꯏ ꯈꯣꯠꯂꯤ ꯍꯥꯏ ꯃꯥ ꯍꯧꯖꯤꯛꯄꯨꯗꯤ ꯎꯝ ꯄꯥꯟꯊꯣꯛꯈꯤ ꯃꯥꯗꯣ ꯊꯕꯛ ꯑꯃ ꯂꯩꯌꯦꯅ ꯑꯗꯣ ꯃꯥꯁꯨ ꯍꯥꯏꯔꯛꯑꯝꯕꯅꯦ ꯀꯣꯏꯕ ꯆꯠꯁꯦ ꯈꯣꯠꯁꯦ ꯆꯠꯅꯤꯡꯉꯦ ꯀꯥꯏꯅ ꯇꯧꯔꯝꯕꯅꯦ ꯑꯩꯅꯁꯨ ꯆꯠꯁꯤ ꯀꯩꯅꯣ ꯑꯩꯈꯣꯏ ꯄꯨꯟꯅ ꯆꯥꯅꯍꯧꯗ꯭ꯔꯁꯨꯒ ꯈꯇꯪ ꯑꯣꯏꯔꯁꯨ ꯆꯥꯟꯅꯁꯦꯅ ꯑꯩꯅꯗꯤ ꯍꯥꯏꯈꯤꯕꯅꯦꯕꯀꯣ ꯑꯗꯣ ꯑꯩꯈꯣꯏ ꯃꯁꯦꯟ ꯍꯥꯏꯗꯤ ꯍꯟꯗꯛꯀꯤ ꯒꯤꯞ ꯑꯃ ꯄꯤꯖꯩ ꯍꯥꯏꯅꯕ ꯑꯗꯣ ꯑꯩꯈꯣꯏ ꯗꯤꯄꯥꯔꯠꯃꯦꯟꯗ ꯑꯗꯨ ꯄꯤꯕ ꯂꯥꯛꯄ ꯀꯥꯟꯗꯨꯗ ꯈꯣꯏꯗꯣ ꯈꯟꯅꯔꯁꯦ ꯋꯥꯔꯤꯗꯣ
ꯍꯣꯏ ꯑꯗꯨꯗꯤ ꯍꯣꯏ ꯑꯗꯨꯗꯤ ꯐꯣꯟ ꯑꯃ ꯇꯧꯔꯛꯑꯦ ꯑ ꯏꯃꯥ ꯕꯕꯥ ꯃꯥꯜꯂꯦ ꯐꯣꯟ ꯑꯝꯇ ꯄꯥꯏꯒꯦꯀꯣ ꯊꯝꯃꯒꯦꯀꯣ
ꯑꯣ ꯊꯃꯣ ꯊꯃꯣ
ꯑ